ꯍꯥꯎ ꯆꯔꯦ
ꯢꯁ
ꯎꯝ
ꯑꯩꯔꯣ꯫
ꯎꯝ꯫
ꯍꯤꯞꯄꯤ꯫
ꯆꯥꯛ ꯆꯥꯁꯤꯂ ꯍꯤꯞꯄꯤꯕ
ꯌꯦꯁ꯫
ꯑꯁ ꯑꯩꯁꯦ ꯃꯈꯥꯗ ꯀꯨꯝꯕꯒ ꯌꯥꯝ ꯆꯠꯇꯤ ꯆꯠꯅꯤꯡꯉꯦꯕꯀꯣ꯫
ꯀꯩꯗꯧꯕ꯫
ꯎꯝ ꯋꯥꯛꯀꯤꯡ ꯆꯠꯅꯤꯡꯉꯦꯕ꯫
ꯆꯂꯣ ꯀꯩꯅꯣ꯫
ꯑꯗꯣ ꯃꯤ ꯀꯅꯥꯝ꯫ ꯆꯠꯅꯗꯦ ꯍꯥꯏꯕ ꯄꯨꯡ ꯃꯥꯄꯟꯗꯃꯨꯛ ꯀꯅꯥꯝ ꯆꯠꯅꯗꯦ ꯑꯩ ꯏꯊꯟꯗ ꯁ꯭ꯋꯥꯏ ꯆꯠꯁꯤꯔ ꯈꯪꯗꯦ ꯑꯗꯨ ꯇꯟꯕ ꯑꯃꯨꯛ꯫
ꯆꯠꯂꯨ ꯅꯇꯣꯟꯇ꯫
ꯎꯝ ꯀꯤꯌꯦ ꯐꯥꯈ꯭ꯔꯗꯤ꯫
ꯏꯁ ꯎꯃꯥꯏꯒ ꯀꯟ ꯑꯁ ꯑꯗꯨ ꯂꯥꯛꯑꯣꯌꯦ ꯒꯦꯠ ꯀꯌꯥꯅꯅꯣꯅꯦ ꯈꯥꯔꯒ꯫ ꯊꯥꯡ ꯑꯗꯨꯕꯣ꯫
ꯑꯃ ꯅꯤ ꯑꯅꯤ ꯑꯍꯨꯝ ꯃꯔꯤ ꯈꯤꯠ ꯃꯉꯥ ꯑꯗꯨꯏ ꯃꯉꯥꯗ ꯇꯥꯔꯨꯛ ꯒꯤ ꯇꯔꯨꯛ꯫ ꯑꯗꯨ ꯒꯦ ꯇꯔꯦꯠ ꯇꯔꯦꯠꯅꯦ꯫
ꯑꯗꯨꯅꯤ ꯑꯗꯨ ꯃꯔꯣꯟ ꯃꯌꯥꯝꯗꯣ ꯀꯅꯥꯅ ꯊꯛꯑ꯫
ꯇꯔꯦꯠꯒ ꯒꯇꯔꯦ ꯑꯔꯤꯁꯦ ꯑꯗꯣ ꯅꯪꯒꯤꯁꯤꯗ ꯍꯪꯕ꯭ꯔꯥ ꯑꯩ ꯑꯩꯈꯣꯏ ꯃꯥꯒꯤꯗꯒꯤ ꯇꯧꯕꯗ ꯌꯥꯗꯦ ꯍꯥꯏꯕ
ꯀꯩꯒꯤ
ꯑꯥ ꯑꯣ ꯀꯔꯤ ꯑꯣꯟ ꯕꯣꯔꯗꯟ ꯍꯥꯏꯔꯒ ꯂꯩꯍꯧꯋꯦ ꯑꯗꯣ ꯌꯥꯗꯝꯅ ꯀꯩꯁꯗꯤ ꯎꯄꯥꯏ ꯂꯩ ꯁꯤꯇꯧꯔꯛꯑꯦ ꯑꯗꯨꯝ꯫
ꯀꯩꯒꯤ ꯌꯥꯗ꯭ꯔꯦ꯫
ꯅꯪꯒꯤ ꯁꯤꯗꯩ ꯀꯌꯥ ꯋꯥꯠꯂꯤꯒꯦ꯫
ꯑꯍꯨꯝ ꯑꯠꯇꯦ ꯁꯤ ꯇꯧꯔꯤꯁꯤꯒꯗꯤ ꯑꯅꯤꯈꯛꯇ ꯉꯥꯏꯔꯦ ꯑꯩꯈꯣꯏ ꯃꯥꯗꯩ ꯑꯍꯨꯝ ꯑꯃꯒ
ꯎꯝꯎꯎꯝ꯫
ꯑꯗꯨꯀꯣꯗꯤ ꯂꯣꯏꯔꯦ ꯏꯕꯥꯏꯅꯤ꯫
ꯑꯗꯨꯒꯗꯤ ꯂꯣꯏꯔꯦ ꯁꯥꯟꯅꯅꯤꯍꯦ ꯁꯥꯟꯅꯅꯤ꯫
ꯑꯩ ꯉꯝꯃꯔꯣꯏ꯫
ꯑꯩꯈꯣꯏ ꯏꯅꯥꯎꯄꯤꯒꯤꯁꯦ ꯅꯉꯣꯟꯗ ꯄꯤꯔꯛꯀꯦ꯫
ꯏꯁ꯫
ꯍꯨꯝ ꯍꯨꯝ ꯍꯨ
ꯅꯍꯥꯟꯁꯨ ꯁꯥꯟꯅꯁꯦ ꯑꯗꯨꯕꯨ ꯑꯗꯨꯗꯒꯤ ꯑꯩ ꯁꯦ ꯁꯥꯅꯅꯤꯡꯉꯥꯏ ꯃꯌꯥꯝ ꯂꯩꯗ ꯏꯃꯥꯟꯅꯕꯤ ꯑꯃꯗꯨ ꯉꯔꯥꯡ ꯍꯥꯞꯄꯗꯣ
ꯎꯝ
ꯑꯗꯨꯁꯨ ꯃꯥꯁꯨ ꯃꯥꯁꯨ ꯑꯩꯉꯣꯟꯗ ꯑꯅꯤꯔꯛ ꯇꯧꯔꯛ ꯑꯝꯃꯝꯅꯦ
ꯃ ꯌꯥꯝꯊꯨꯅ ꯌꯥꯏꯅ
ꯇꯥꯛꯌꯦ ꯉꯔꯥꯡ ꯉꯔꯥꯡ ꯇꯧꯕꯅꯤ ꯀꯩꯅꯣ ꯉꯔꯥꯡ ꯍꯥꯏꯈꯤꯕꯅꯤ ꯀꯩꯅꯣ ꯉꯁꯤ ꯉꯁꯤ ꯄꯤꯔꯛꯏꯅꯤ ꯀꯩꯅꯣ
ꯎꯝ ꯑꯗꯨꯗꯤ ꯉꯍꯥꯟꯈꯩ ꯍꯥꯏꯈꯤꯕꯗꯨꯗꯤ ꯑꯝꯇ ꯄꯤꯔꯛꯇꯕꯩ ꯋꯥꯔꯤꯅꯤ ꯑꯅ
ꯑꯩꯁꯨ ꯈꯪꯗ꯭ꯔꯦ ꯑꯗꯨꯗꯤ ꯑꯩꯡꯉꯣꯟꯗ ꯇꯥꯏꯅꯔꯛꯑꯅꯣ ꯃꯣꯏꯅꯁꯨ ꯁꯠ ꯁꯠ ꯄꯤꯔꯛꯄꯗꯨꯁꯨ ꯑꯩꯉꯣꯟꯗ ꯇꯥꯏꯅꯔꯛꯑꯗꯤ ꯑꯩꯁꯨ ꯈꯪꯗ꯭ꯔꯦ
ꯉꯁꯥꯏꯗꯣ ꯍꯥꯏꯈ꯭ꯔꯕꯣ
ꯉꯁꯥꯏꯗꯣ ꯑꯩ ꯅꯉꯣꯟꯗ ꯍꯪꯉꯤꯗꯣ ꯅꯪ ꯈꯨꯝꯁꯨ ꯈꯨꯝꯃꯛꯇꯦ ꯑꯩꯗꯨ ꯆꯥꯛ ꯀꯥꯡꯍꯧ ꯀꯥꯡꯍꯧ ꯉꯧꯔꯨꯕꯅꯤ ꯑꯗꯨꯅ ꯆꯥꯛꯇꯣ
ꯑꯩ ꯈꯨꯃꯤꯗꯨꯗꯤ
ꯈꯕ ꯍꯧꯖꯤꯛ
ꯍꯧꯖꯤꯛ ꯍꯌꯦ ꯑꯩ ꯍꯥꯪꯉꯥꯛ ꯑꯒꯦ ꯅꯦ ꯅꯪꯅ ꯑꯩꯉꯣꯟꯗ
ꯌꯦꯡꯉꯣ ꯌꯦꯡꯉꯣ ꯑꯩꯅ ꯀꯩ ꯍꯥꯏꯔꯛꯈꯤꯒꯦ ꯍꯥꯏꯕꯗꯣ ꯅꯪꯅ ꯑꯃꯨꯛꯇꯪ ꯌꯦꯡꯕꯤꯔꯛꯑꯣ ꯃꯦꯝꯁꯥꯍꯦꯞ
ꯍꯥꯏꯒ꯭ꯔꯣ ꯑꯗꯨ ꯂꯣꯏꯅ ꯍꯥꯏꯒ꯭ꯔꯣ ꯎꯔꯦ
ꯋꯥ
ꯑꯥꯎ
ꯍꯥꯏꯒꯦ ꯍꯥꯏꯒꯦ ꯅꯠꯇꯦ ꯅꯦ ꯑꯥ
ꯑꯗꯨꯅ ꯁꯝꯃꯦꯗꯅ
ꯑꯣ ꯑꯥ ꯑꯍꯥ ꯑꯍꯥ
ꯑꯍ ꯍꯥꯡꯉꯣꯏꯌꯦ ꯅꯦ ꯑꯗꯨꯝ ꯀꯨꯝꯃꯛꯄꯅꯦ
ꯆꯠꯄꯤ ꯁꯥꯟꯅꯕꯅꯦ ꯍꯥꯏꯌꯣ
ꯎꯝ ꯑꯗꯨꯝ ꯏꯁꯇꯤꯌꯔꯁꯦ ꯀꯥꯒꯦ ꯆꯤꯡꯀꯥꯕ ꯋꯥ ꯑꯦ ꯑꯃꯨꯛ ꯆꯤꯡꯀꯥꯁꯦ ꯍꯥꯏꯅꯕ ꯑꯗꯨꯅ ꯄꯥꯎ ꯌꯧꯔꯛꯑꯕ
ꯈꯪꯗꯦ
ꯑꯃꯨꯛ ꯅꯍꯥꯟꯗꯣ ꯀꯩꯅꯣꯅ ꯑꯁ ꯀꯩꯅꯣꯅ ꯀꯥꯁꯦꯅ ꯍꯥꯏꯕꯅꯦꯕ
ꯀꯅꯥꯅ
ꯑꯃꯥ ꯐꯨꯔꯤꯠ ꯑꯉꯧꯕ ꯂꯤꯠꯄꯗꯣ ꯅꯍꯥꯟ ꯆꯠꯄꯗ
ꯑꯉꯧꯕ ꯂꯤꯠꯄꯤ ꯑꯉꯧ
ꯑꯩ ꯍꯥꯏꯖꯦ ꯈꯪꯕ꯭ꯔꯥ
ꯑꯍꯣꯏ ꯏꯃꯥꯟꯅꯕꯤꯔꯣ
ꯍꯣꯏ ꯑꯧ ꯑꯩꯈꯣꯏꯒꯤ ꯀꯩꯅꯣꯗꯒꯤ ꯅꯠꯅꯠꯇꯕ ꯃꯧꯅꯦ ꯃꯧ
ꯃꯧꯅꯦ
ꯎꯝ ꯃꯧꯗ ꯐꯨꯔꯤꯠ ꯑꯉꯧꯕ ꯂꯤꯠꯄꯗꯣ
ꯑꯣ ꯈꯪꯉꯦ ꯈꯪꯉꯦ ꯈꯪꯉꯦ
ꯑꯗꯨꯗꯣ ꯍꯥꯏꯗꯤ ꯃꯥꯅ ꯑꯩꯉꯣꯟꯗ ꯑꯩꯈꯣꯏ ꯄꯥꯔꯇꯤꯒ ꯑꯃꯨꯛ ꯆꯤꯡ ꯀꯥꯔꯨꯖꯦꯌꯦ ꯑꯔꯗꯤꯒꯤ ꯅꯪꯗꯨꯕꯤꯤꯟ ꯅꯣꯏꯒꯤ ꯅꯣꯏ ꯁꯥꯏꯗ ꯍꯥꯏꯌꯣ ꯀꯥꯅꯤꯡꯉꯗꯤ ꯅꯣꯏ ꯁꯥꯏꯅ ꯁꯤꯟꯗꯧꯅꯦ ꯍꯥꯏꯕ
ꯎꯝ
ꯑꯗꯨꯗꯨꯒꯤ ꯉꯁ ꯉꯁꯤꯁꯦ ꯋꯥꯖꯦ ꯍꯧꯒꯗꯧꯕ ꯃꯥꯜꯂꯦ ꯆꯥꯛ ꯆꯥꯅꯕꯒ ꯌꯥꯎꯔꯒ ꯑꯗꯨꯒ ꯈꯣ ꯑꯈꯣ ꯑꯩꯈꯣꯏꯒꯤ ꯇꯤꯞ ꯄꯥ꯭ꯔꯕꯤꯟꯒꯤ ꯃꯧꯗꯣ ꯑꯗꯨꯗꯨꯒ ꯑꯩꯈꯣꯏꯒꯤ ꯃꯖꯥ ꯅꯨꯄꯥꯁꯦ ꯑꯅꯤꯗꯣ ꯉꯁꯥꯏ ꯅꯪꯒꯤ ꯄꯣꯠ ꯂꯧꯕ ꯂꯥꯛꯏꯗꯅ
ꯎꯝ
ꯑꯗꯨꯗꯨꯅꯖꯨ ꯑꯦ ꯅꯪ ꯌꯣꯠ ꯌꯦꯠ ꯅꯣꯏꯌꯥꯎꯗꯣꯏꯔꯣ ꯈꯣꯠꯇꯣꯏꯔꯣ ꯑꯗꯨꯅ ꯑꯗꯨ ꯆꯠꯄꯩ ꯈꯣꯠꯄꯩ ꯑꯃꯨꯛ ꯍꯧꯗꯣꯛꯑꯃꯦ ꯍꯥꯏꯐꯦꯠ
ꯃꯣꯏꯗꯨꯗꯤ ꯌꯥꯎꯅꯤꯡꯗ꯭ꯔꯦꯗ
ꯑꯩꯖꯨꯅꯦ ꯕꯤꯠ ꯂꯩꯔꯛꯇ꯭ꯔꯦ ꯍꯥꯏꯕ ꯃꯣꯏꯗꯤ ꯑꯗꯨꯝ ꯃꯌꯥꯝ ꯆꯠꯃꯤꯟꯅꯗ ꯇꯧꯕꯗꯨꯗꯤ ꯃꯣꯏ ꯃꯩ ꯃꯇꯨꯡ ꯁꯨꯔ ꯁꯨꯔ ꯁꯨꯔ ꯏꯟꯅꯔ ꯑꯗꯨꯝ ꯂꯩꯅꯔꯒ
ꯆꯠꯂꯨꯣꯏ
ꯈꯪꯗꯦ ꯑꯗꯨꯅꯦ ꯑꯗꯨꯃꯥꯏꯅ ꯍꯥꯏꯔꯒ
ꯆꯠꯂꯣꯌꯣ ꯉꯍꯥꯟ ꯆꯠꯄꯗꯨꯁꯨ ꯄꯩꯅꯗꯅ ꯇꯧꯅ ꯂꯩꯔꯤꯗꯣ ꯎꯗ꯭ꯔꯥ
ꯀꯅꯥ
ꯈꯪꯉꯝꯒꯤꯔꯣꯏ ꯅꯪꯗꯤ
ꯈꯪꯗꯦ
ꯀꯣꯟꯅ ꯍꯥꯏꯒꯦ ꯁꯤꯗ ꯁꯤꯗ ꯅꯠꯇꯕꯤꯗ ꯁꯤꯗ ꯅꯠꯇꯕꯤꯗ
ꯎꯝ ꯕꯦꯔꯥ ꯅꯦꯍꯥ
ꯃꯥꯅꯦ ꯕꯦꯔꯥꯅꯦ ꯕꯦꯔꯥ
ꯑꯩꯈꯣꯏꯁꯨ ꯌꯥꯎꯖꯅꯤꯡꯗ꯭ꯔꯦ ꯃꯣꯏꯒꯤ ꯃꯔꯛꯇꯨꯗ
ꯑꯗꯨꯅꯦ ꯍꯥꯢꯁꯦ- ꯀꯅꯥ ꯀꯅꯥꯕꯨ ꯌꯥꯎꯅꯤ ꯍꯥꯏꯒꯦ
ꯈꯪꯗꯦ
ꯅꯣꯏ ꯃꯄꯥꯟ ꯊꯣꯛꯂꯛꯑꯕ
ꯃꯄꯥꯟ ꯑꯩ ꯃꯄꯥꯟ ꯍꯧꯖꯤꯛ ꯀꯩꯅꯣꯗ ꯀꯨꯝꯃꯨꯕꯅꯦ ꯑꯗꯣ ꯁꯣ ꯁꯣ ꯂꯣꯟꯍꯧꯋꯦꯕꯀꯣ ꯑꯗꯣ ꯁꯣ ꯂꯣꯟꯕꯗꯣ ꯁꯣꯗꯣ ꯍꯥꯡꯉꯒ ꯊꯣꯛꯂꯛꯑꯒ ꯁ꯭ꯋꯥꯏꯗ ꯆꯠ ꯆꯠꯂꯒ ꯂꯩꯕꯕꯨꯗꯤ ꯌꯥꯏꯗꯣ ꯑꯩꯅ ꯁꯣꯗꯣ ꯍꯥꯡꯕ ꯇꯟꯕꯩ ꯑꯃꯨꯛ ꯀꯥꯔꯛꯑꯦ ꯀꯥꯔꯛꯑꯒ ꯃꯄꯥꯟꯗ ꯑꯃꯨꯛꯂꯦꯞꯄꯤ ꯅꯨꯡꯁꯤꯠꯁꯦ ꯌꯥꯝ ꯅꯨꯡꯉꯥꯏ ꯍꯥꯏꯕ ꯅꯨꯡꯁꯤꯠꯁꯦ ꯍꯛꯆꯥꯡ
ꯑꯗꯨ ꯃꯄꯥꯟꯗꯗꯤ ꯀꯥꯏ ꯖꯒꯗꯅꯣꯕ ꯅꯨꯡꯁꯤꯠ ꯑꯣ ꯅꯪ ꯀꯥꯒꯤ
ꯍꯣꯏ ꯍꯣꯏ ꯑꯩ ꯀꯥꯒꯤ ꯃꯄꯥꯟꯗ ꯂꯛꯀꯅꯤꯗ
ꯑꯦ ꯅꯪ ꯃꯤ ꯂꯥꯛꯇ꯭ꯔꯤꯕꯥ
ꯂꯥꯛꯑꯦ
ꯎꯝ ꯇꯨꯝꯒ꯭ꯔꯕ
ꯎꯝꯍꯨꯝ ꯉꯁꯥꯏ ꯉꯥꯏꯍꯥꯛ ꯂꯩꯔꯒ ꯂꯥꯛꯑꯦ ꯑꯗꯨꯝ ꯃꯥꯁꯨ
ꯎꯝ
ꯉꯥꯏꯍꯥꯛ ꯂꯩꯔꯒ ꯑꯩ ꯅꯉꯣꯟꯗ ꯄꯣꯠꯖꯒꯠ ꯂꯣꯏ ꯄꯤꯔꯛꯑꯒ ꯀꯩꯅꯣ ꯉꯥꯏꯍꯥꯛ ꯄꯣꯊꯥꯔꯤꯉꯩꯗ ꯂꯥꯛꯑꯦ
ꯎꯝ ꯍꯝ
ꯃꯥꯒꯤꯗꯤ ꯆꯍꯨꯝ ꯌꯥꯡꯈꯩ ꯃꯥꯏꯗꯨ ꯆꯍꯨꯝ ꯌꯥꯡꯈꯩ ꯆꯍꯨꯝ ꯌꯥꯡꯈꯩ ꯁꯔꯛꯑꯦꯌꯦ ꯇꯥꯎ ꯌꯥꯗꯦꯌꯦ ꯑꯩꯈꯣꯏ ꯑꯩꯈꯣꯏ ꯐꯥꯎꯅꯗꯦ
ꯑꯈꯣꯢ ꯇꯧꯐꯝ
ꯎꯝ ꯑꯗꯨ ꯃꯥꯢ ꯑꯩꯗꯤ ꯀꯩꯅꯣ ꯇꯧꯕꯅꯦ ꯃꯥꯒꯤꯗꯤ ꯑꯝ- ꯃꯣꯏ ꯑꯃꯗꯨꯅ ꯖꯦꯔꯣꯛ꯭ꯁ ꯇꯧꯔ ꯄꯨꯔꯛꯑꯒ ꯑꯁꯤꯗ ꯀꯩꯅꯣ ꯀꯣꯕꯔ ꯈꯛꯇꯪ ꯍꯥꯞꯄꯅꯦꯕ
ꯑꯣ ꯑꯗꯨꯗꯤ ꯀꯥꯢ ꯌꯥꯗꯣꯏꯕ
ꯑ ꯑꯗꯨꯗꯨꯗꯤ ꯇꯥꯎ ꯌꯥꯗꯦ ꯍꯥꯏꯅ ꯍꯥꯏ
ꯃꯤꯗꯤ ꯄꯨꯟꯅ ꯇꯧꯕꯩꯅꯤ ꯀꯩꯅꯣ ꯇꯥꯔꯛꯏ
ꯃꯥꯅꯦꯗꯨꯕꯨꯗꯤ
ꯃꯥꯅꯦ ꯃꯤꯅꯤ ꯄꯨꯟꯅ ꯇꯧꯕꯩ ꯇꯥꯖꯔꯛꯄꯅꯦ
ꯎꯝ ꯑꯁ ꯑꯩꯒꯤ ꯂꯥꯏꯕꯛꯀꯤ ꯎꯔꯤꯅꯤꯡ ꯃꯌꯥꯝꯁꯤꯁꯨ ꯑꯩ ꯅꯥꯕꯗ ꯁꯤꯗꯣꯔꯦ
ꯃꯦꯈꯥꯢꯌꯣ
ꯑꯦ ꯑꯃ ꯑꯩꯈꯣꯏꯅ ꯊꯥꯖꯤ ꯍꯥꯏꯕ ꯑꯦꯛꯖꯥꯝꯗꯣ ꯑꯗꯨꯗꯣ ꯅꯦꯒꯦꯇꯤꯚ ꯃꯥꯔꯀꯤꯡ ꯂꯩ ꯍꯥꯏꯉꯣ
ꯂꯩꯇ꯭ꯔꯗꯤ ꯀꯩꯅꯣ ꯉꯥꯎꯕꯤ
ꯃꯦꯒꯦꯇꯤꯞ ꯃꯀꯤꯡ ꯂꯩꯌꯦꯌꯦ ꯑꯩ ꯀꯥꯅꯀꯟꯒꯦ ꯑꯉꯥꯡꯁꯦ ꯊꯥꯔꯨꯔꯦ ꯍꯥꯏꯌꯦꯕ
ꯂꯩꯕꯅꯦ
ꯑꯗꯨ ꯊꯥꯔꯨꯔꯦ ꯍꯥꯏꯑ ꯑꯗꯣ ꯃꯤ ꯌꯥꯝ ꯌꯥꯝ ꯑꯝ ꯊꯥꯕ ꯂꯥꯛꯑꯦ ꯍꯥꯏꯅꯤ
ꯂꯛꯀꯅꯤ ꯏꯗꯨꯗꯤ
ꯑꯗꯨꯅ
ꯑꯅꯝꯕꯅ ꯀꯩꯅꯣ ꯍꯪꯉꯦ ꯍꯥꯏꯌꯦ ꯎꯝ ꯒ꯭ꯔꯥꯃꯔ
ꯎꯝ ꯏꯡꯂꯤꯁ ꯌꯥꯝ ꯍꯪꯉꯦ ꯍꯥꯏꯌꯦ
ꯑꯗꯨꯅꯦ ꯑꯗꯨ ꯌꯥꯝ ꯍꯪꯉꯦ ꯍꯥꯏꯌꯦ
ꯑꯩꯗꯤ ꯏꯪꯂꯤꯁꯇꯤ ꯍꯩꯍꯦ ꯎꯝ ꯑꯩ ꯏꯪꯂꯤꯁ ꯂꯣꯡ ꯂꯣꯡꯗꯣꯏꯅꯤ ꯑꯩ ꯂꯣꯡ ꯑꯗꯨ ꯏꯪꯂꯤꯁꯇꯥꯌꯦꯡꯉꯣ ꯑꯁ ꯏꯕꯦꯝ ꯅꯪ ꯈꯥꯡꯗ ꯈꯪꯗ ꯂꯨꯏꯍꯦ ꯇꯧꯃꯥꯗꯅ ꯂ ꯈꯔꯥ ꯂꯨꯏꯌꯦ
ꯀꯔꯤꯅꯣ ꯒꯔꯃꯥꯔ ꯍꯥꯏꯁꯤ ꯗꯕꯨ ꯂꯨꯔꯗꯕꯅꯤ ꯀꯩꯅꯣ ꯅꯪ ꯈꯪꯗ꯭ꯔꯣ
ꯂꯨ ꯑꯣꯏꯕꯗꯣ ꯍꯪꯕ꯭ꯔꯥ ꯑꯥ ꯎꯕꯗꯤ ꯂꯥꯏꯑ ꯃꯥꯜꯂꯒ ꯇꯧꯔꯅ ꯂꯨꯏ ꯍꯥꯏꯕ ꯑꯗꯨꯝ ꯃꯊꯥ ꯁꯥꯏꯌꯦ
ꯊꯥꯖꯥꯕ꯭ꯔ
ꯍ
ꯂꯩ ꯄꯥ
ꯄꯥꯗꯣꯏꯅꯦ ꯍꯧꯖꯤꯛ ꯇꯨꯝꯈꯤꯔꯣꯏ ꯑꯣ ꯉꯟꯇꯥ ꯇꯨꯝꯃꯅꯤ
ꯄꯦ ꯀꯔꯤꯌꯥ
ꯒ꯭ꯔꯎꯞ ꯁ꯭ꯇꯗꯤ ꯇꯧꯁꯦ
ꯇꯥꯔꯁꯦ ꯑꯦ ꯍꯦ ꯍꯦ ꯏꯁꯇꯗꯤ ꯇꯧꯕ꯭ꯔ ꯅ ꯅꯠꯇ꯭ꯔꯒ ꯁꯤꯡꯖꯨ ꯆꯥꯔ ꯆꯥꯔ ꯂꯣꯏꯁꯟꯕ꯭ꯔꯒ ꯀꯣꯏꯗꯔꯦ
ꯍꯤ ꯑ ꯑꯅꯤꯗꯨꯏ ꯃꯅꯨꯡꯗ ꯑꯃꯗꯤ ꯇꯧꯔꯅꯤ ꯁꯤꯡꯖꯨ ꯌꯥꯝ ꯆꯥꯈꯤꯕ ꯑꯃ ꯒ꯭ꯨꯔꯞ ꯏꯁꯇꯗꯤ ꯇꯧꯈꯤꯕ ꯑꯃ
ꯃꯥꯅꯦ ꯍꯥ ꯍꯥ ꯍꯥ ꯅꯪꯉꯣꯟꯗ ꯍꯧꯔꯛꯄ ꯃꯤ ꯗꯤꯖꯥ ꯍꯧꯖꯤꯜꯂꯣ ꯍꯥ ꯍꯥ
ꯑꯣ ꯑꯩꯉꯣꯟꯗ ꯍꯧꯔꯝꯕ ꯗꯨꯁꯨ ꯍꯧꯖꯂꯛ
ꯎꯝ ꯄꯥꯔꯁꯦꯅ ꯂꯥꯏꯔꯤꯛꯇꯣ
ꯎꯝ
ꯑꯗꯨꯗꯨꯒ ꯄꯨꯟꯅ ꯍꯦꯛꯇ ꯂꯝꯄꯥꯛꯇ ꯎꯝ
ꯑꯗꯣ ꯑꯩꯅ ꯍꯥꯏꯕꯗꯣ ꯑ ꯑꯃꯗ ꯑꯣꯏꯅ ꯊꯥꯁꯦ ꯑꯃꯗꯨ ꯗꯤ ꯃꯤ ꯁ ꯁꯚꯦꯟꯇꯤꯅꯦ ꯍꯥꯏꯕ ꯑꯃꯗꯨꯅ ꯃꯤ ꯊꯥꯔꯇꯤꯈꯛꯇꯅꯦ ꯍꯥꯏꯕ
ꯑꯃꯗꯨꯗ ꯇꯝꯗꯣꯏꯗꯣ ꯑꯩꯈꯣꯏꯅ ꯊꯥꯔꯛꯇꯣꯔꯤꯕꯗꯨꯒ ꯆꯥꯟꯅꯒꯗ꯭ꯔꯥꯁꯤꯅꯦ ꯑꯩꯅ ꯍꯥꯏꯅꯤꯡꯉꯤ
ꯍꯩꯗꯤ ꯍꯩ ꯏꯕꯦꯝꯃꯥ ꯑꯃꯗꯨꯗ ꯑꯃꯗꯣ ꯑꯃꯗꯣ ꯍꯩꯕ ꯍꯥꯏꯁꯦ ꯑꯇꯩꯗꯤ ꯂꯥꯏꯔꯅꯤ
ꯎꯝ
ꯏꯁ ꯍꯥꯏꯗꯤ ꯀꯩꯅꯣ
ꯃꯥꯅꯦ ꯐꯥꯒꯤ ꯅꯠꯇꯦ ꯑꯔꯨ ꯃꯣꯏ ꯑꯦꯀꯖꯝ ꯊꯥꯔꯒꯥ ꯔꯕꯤ ꯑꯦꯀꯖꯝ ꯊꯕꯥꯗꯤ ꯈꯜꯂꯣꯏꯗ꯭ꯔꯣ ꯔꯣ
ꯃꯤ ꯃꯁꯤꯡ ꯅꯠꯇ꯭ꯔꯣ ꯃꯣꯏꯅ ꯊꯥꯔꯤꯗꯣ ꯁꯚꯦꯟꯇꯤꯒ ꯊꯥꯔꯇꯤꯒꯗꯣ
ꯎꯝ ꯑꯗꯣ ꯑꯅꯤꯃꯛꯄꯨꯗꯤ ꯊꯥꯖꯤꯟꯁꯦ ꯑꯗꯨꯗ ꯐꯣꯡꯕꯗ ꯊꯧꯁꯤ
ꯑꯃꯗꯨꯁꯨ ꯃꯌꯥꯝ ꯊꯥ ꯃꯌꯥꯝ ꯊꯥꯔꯛ ꯀꯅꯤ
ꯊꯥ ꯑꯁ ꯊꯔꯛꯀꯅꯤꯌꯦ
ꯊꯥꯔꯛꯀꯦ
ꯑꯅꯤꯃꯛ ꯇꯝꯕꯗꯤ ꯌꯥꯗ꯭ꯔ ꯄꯨꯂꯞꯇ ꯍꯨꯝ ꯍꯨꯝ ꯍꯨꯝ
ꯃꯇꯝ ꯃꯥꯟꯅꯔꯝꯗꯕꯁꯨ ꯌꯥꯏ ꯌꯥꯕ ꯕꯁꯨ ꯌꯥꯏ
ꯑꯗꯨꯅꯤ ꯌꯥꯔꯛꯑꯒ ꯀꯩꯅꯣ ꯇꯧꯕꯗꯤ ꯀꯗ ꯀꯩ ꯀꯥꯏ
ꯊꯥꯖꯤꯜꯂꯁꯦ ꯑꯗꯨ ꯑꯣꯏꯔꯒꯅ
ꯌꯦꯡꯉꯁꯤꯗꯣ ꯑꯗꯣ ꯌꯦꯡꯉꯁꯦ ꯀꯩꯀꯩ ꯄꯥꯎ ꯅꯨꯡꯖꯨ ꯑ ꯄꯥꯎ ꯀꯩꯀꯩꯁꯨ ꯑꯅꯧꯕ ꯂꯧꯅꯔꯒ ꯍꯥꯏꯗꯤ ꯂꯩꯗꯅ
ꯎꯝ
ꯑꯅꯧꯕ ꯄꯥꯎꯄꯨꯂꯣ ꯍꯪꯅꯔꯒ ꯀꯩ
ꯑꯗꯨ ꯍꯥꯏꯔꯒ ꯅꯪꯒꯤ ꯅꯪꯉꯣꯟꯗ ꯍꯥꯏꯔꯛꯄ ꯃꯤꯗꯣ ꯑꯗꯨꯝ ꯇ ꯎꯟꯅꯗ ꯌꯥꯔꯣꯏ
ꯎꯡ ꯑꯗꯣ ꯎꯝ ꯑꯗꯣ ꯍꯣꯁꯇꯦꯜ ꯄꯤ ꯍꯥꯏꯌꯦ ꯁꯤ ꯁꯤꯒꯤ ꯀꯩꯅꯣꯁꯦ ꯑꯦꯛꯖꯥꯝ ꯊꯥꯔꯗꯤ ꯃꯥꯒꯤ ꯍꯣꯁꯇꯦꯜ ꯄꯤꯌꯦꯌꯦ ꯁꯤꯁꯦ
ꯑꯗꯨꯒꯤꯁ
ꯑꯥ ꯋꯥꯟꯗ
ꯎꯝ ꯇꯜꯂꯦꯍꯦ
ꯎꯝ ꯑꯩꯅ ꯄꯥꯝꯗꯦ
ꯁꯨꯡ ꯉꯝꯍꯦꯛ ꯉꯝꯖ ꯔꯔꯣꯏ ꯋꯥ ꯋꯥꯟꯒꯤ ꯋꯥꯔꯤ ꯈꯔꯒ ꯇꯥꯜ
ꯎꯝ ꯇꯜꯂꯦ ꯍꯥꯏꯕ ꯑꯗꯨꯅ
ꯎꯝ ꯇꯥꯔꯦ ꯑꯗ ꯀ ꯌꯥꯅꯤꯦ ꯎꯝ
ꯍꯜꯂꯣ ꯇꯥꯕ꯭ꯔꯣ
ꯇꯥꯏꯌꯦ
ꯑꯩ ꯊꯝꯃꯒꯦ ꯉꯥꯏꯍꯥꯛ ꯂꯩꯔ ꯑꯃꯨ ꯇꯧꯔꯛ ꯑꯁꯨ ꯇꯧꯔꯛꯑꯒꯦꯀꯣ
ꯍꯣ ꯍꯣ ꯍꯣꯏ
ꯎꯝ ꯊꯝ ꯊꯝ